ꯍꯜꯂꯣ
ꯑꯣ
ꯑꯣ ꯌꯥꯗꯕꯒꯤꯔꯣ ꯉꯁꯥꯏꯒꯤꯗꯣ ꯃꯇꯝ ꯂꯧꯕꯅꯦ
ꯑ ꯅꯨꯕꯥꯔ ꯃꯦꯠꯄ ꯂꯥꯟꯕ ꯑꯗꯨꯒꯤ ꯌꯥꯗꯕ ꯑꯗꯨꯒꯤꯅꯤ
ꯑ ꯍꯥꯏꯗꯤ ꯌꯥꯗꯕꯒꯤꯔ ꯈꯟꯕ
ꯅꯠꯇꯦ ꯑꯩꯅ ꯅꯝꯕꯔ ꯑꯃ ꯂꯥꯟꯕ ꯃꯈꯣꯡꯒꯤꯗꯣ ꯃꯈꯣꯡꯗ ꯑꯩꯠ ꯇꯧꯕꯗꯣ ꯅꯥꯏꯅ ꯇꯧꯕ
ꯂꯧꯗꯨꯗꯤ ꯂꯧ ꯑꯗꯨꯗꯤ ꯅꯦꯠꯋꯥꯛ ꯅꯨꯡꯉꯥꯏꯅꯦ ꯀ ꯁꯅꯦ
ꯎꯝ ꯅꯣꯏ ꯑꯥ ꯅꯀ
ꯑꯥ
ꯎꯝ ꯄꯩꯁꯥ ꯍꯥꯞꯄ ꯇꯨ ꯍꯟꯗ꯭ꯔꯦꯠꯀꯤ ꯗꯇꯥꯒꯤ ꯍꯥꯏꯕ꯭ꯔꯥ ꯑꯥ ꯀꯣ ꯑꯣꯗꯔ ꯂꯏꯕꯖ ꯑꯗꯨꯅ ꯍꯥꯞꯄꯤꯕ ꯅꯨꯡꯉꯥꯏꯌꯦ
ꯑꯣ
ꯑꯅꯨ ꯅꯨꯡꯉꯥꯏꯕꯒꯤ ꯃꯤ ꯑꯃꯗꯁꯨ ꯑꯩꯅ ꯇꯧꯁꯦ ꯍꯥꯏꯅ ꯇꯧꯕꯅꯤꯕ
ꯑꯥ ꯑꯥ
ꯃꯥꯗꯤ ꯊꯕꯛ ꯆꯠꯂꯦ ꯍꯥꯏꯅꯦ ꯏ
ꯑꯣ
ꯊꯕꯛꯇ ꯂꯩꯌꯦ ꯍꯜꯂꯛꯇ꯭ꯔꯤ ꯍꯥꯏꯕ ꯑꯃꯅ
ꯑꯥ
ꯑꯩꯅ ꯁꯤꯅꯥ ꯇꯧꯅꯤ ꯈ ꯎꯝ ꯄ꯭ꯔꯊꯥꯅ ꯇꯧꯒꯅꯤ ꯑꯥ ꯀꯣꯅꯥ ꯑꯩ ꯁꯤ ꯇꯣꯞ ꯇꯣꯞꯄ ꯉꯥꯡꯒꯅꯤ ꯑꯩꯒꯤ ꯄꯣꯊ
ꯀꯨꯝꯁꯤꯁꯦ ꯑꯩꯈꯣꯏꯒꯤ ꯀꯩꯅꯣꯁꯦ ꯌꯥꯝꯅꯗꯤ ꯐꯖꯩꯌꯦ
ꯎꯝ ꯀꯔꯤꯔꯣ
ꯍꯨꯟꯕꯗꯣ ꯄꯝꯐꯦꯟ ꯍꯨꯟꯕꯗꯣ ꯑꯗꯨꯒꯤ ꯌꯥꯝ ꯐꯖꯩꯌꯦ ꯂꯦꯡꯕꯗꯁꯨ
ꯐꯝꯕ ꯂꯤꯡꯉꯁꯨ ꯀꯩꯅꯣꯝ ꯇꯥꯎꯈ꯭ꯔꯦ ꯐꯖꯈ꯭ꯔꯦ
ꯐꯖꯈ꯭ꯔꯦ ꯑꯣꯟꯈ꯭ꯔꯦ ꯃꯁꯛ ꯑꯃꯨꯛ ꯑꯣꯟꯈ꯭ꯔꯦ
ꯑꯣ ꯑꯣ ꯁꯤꯁꯨ ꯍꯨꯟꯅ ꯉꯥꯏꯔꯤ ꯃꯆꯥ ꯃꯆꯥ ꯍꯧꯔꯒ ꯌꯥꯝ ꯂꯩ
ꯍꯨꯟꯕ꯭ꯔꯥ ꯑꯗꯨꯗ
ꯨ ꯍꯨꯜꯂꯦ ꯍꯣꯏ ꯈꯔ ꯍꯨꯜꯂꯦ ꯑꯅꯝꯕꯅ ꯍꯨꯜꯂꯦ
ꯑꯥ
ꯊꯥꯕꯗꯤ ꯂꯣꯏꯅ ꯊꯥꯈ꯭ꯔꯦ ꯊꯥꯕ ꯈꯣꯢꯗꯤ ꯑꯗꯨ ꯍꯨꯟꯕꯗꯤ ꯋꯥꯠꯂꯤ ꯈꯔ ꯈꯔꯅ ꯍꯨꯟꯕ ꯃꯆꯥ ꯃꯆꯥ ꯍꯧꯔꯒ ꯂꯩ
ꯀꯣꯟꯅ ꯇꯧꯕꯅꯦꯗ ꯅꯣꯏ ꯑꯗꯨꯗꯤ ꯑꯩꯈꯣꯏꯗꯗꯤ ꯀꯩꯅꯣ ꯇꯧꯕ ꯉꯥꯜꯂꯦꯕ ꯑꯁꯤꯗꯗꯤ ꯉꯜꯂꯦ ꯑꯗꯨꯗꯗꯤ ꯈꯔ
ꯏꯁꯤꯡ ꯀꯗꯥꯏ ꯀꯗꯥꯏꯗꯤ ꯂꯧꯕ꯭ꯔꯥ ꯈꯪꯗꯦꯅꯦ ꯏꯁꯤꯡ ꯑꯗꯨꯝ ꯂꯩꯅꯦ ꯀꯗꯥꯏꯗꯒꯤ ꯇꯥꯔꯛꯄ꯭ꯔꯥ ꯈꯪꯗꯦ ꯏꯁꯤꯡ
ꯅꯣꯡ ꯇꯥꯔꯗꯤ ꯑꯗꯨꯝ ꯇꯥꯔꯛꯄꯅꯦ
ꯂꯣꯛꯁꯨ ꯂꯩꯇ꯭ꯔꯒ ꯇꯝꯄꯥꯛꯒꯤ ꯏꯁꯤꯡ ꯀꯣꯅꯅꯤꯡꯉꯥꯏ ꯃꯨꯛꯀ ꯂꯩꯕ
ꯎꯝ ꯅꯣꯏꯒꯤ ꯃꯈꯥꯒꯤꯗꯨ ꯏꯁꯤꯡ ꯌꯥꯝꯅ ꯊꯨꯡꯕ꯭ꯔꯥ
ꯏꯁꯤꯡ ꯌꯥꯝ ꯂꯩꯌꯦ ꯍꯣꯏ ꯃꯣꯏꯗꯤ ꯀꯕꯨꯨꯇꯥ ꯇꯧꯗꯦ ꯐꯣꯔꯁꯟ ꯉꯛꯇꯅ ꯇꯧꯋꯦ
ꯑꯣ ꯐꯣꯠꯁꯅ ꯇꯥꯎꯕꯅꯦ
ꯑꯥ ꯐꯣꯔꯁꯟ ꯉꯥꯛꯇ ꯇꯧꯋꯦ ꯃꯣꯏ
ꯅꯣꯏꯒꯤ ꯎꯝ ꯀꯩꯅꯣꯒꯤ ꯑꯣꯛꯅꯥꯎꯒꯤ ꯃꯈꯥꯒꯤ ꯃꯈꯣꯡ ꯐꯥꯎ ꯌꯥꯎꯕ꯭ꯔꯥ
ꯑꯣꯛꯅꯥꯎꯒꯤ
ꯎꯝ ꯅꯣꯢꯒꯤ ꯐꯨꯠ ꯊꯨꯝꯕ꯭ꯔꯥ
ꯈꯪꯗꯦꯅꯦ
ꯑꯍꯝ ꯄꯨꯈ꯭ꯔꯤꯗꯣ ꯊꯟꯕ꯭ꯔꯥ ꯍꯥꯏꯕ ꯄꯨꯈ꯭ꯔꯤꯗꯣ ꯊꯟꯕ꯭ꯔꯥ ꯍꯥꯏꯕ
ꯊꯟꯗꯦ ꯊꯟꯗꯦ ꯏꯁꯤꯡ ꯀꯩꯅꯣꯝ ꯇꯧꯔꯛꯇꯦ ꯃꯅꯨꯡꯕꯨꯗꯤ ꯂꯩ
ꯍꯥꯎ ꯂꯦꯠ ꯇꯧꯗ꯭ꯔꯣ
ꯇꯧꯗꯦ ꯂꯩꯇꯦ ꯏꯁꯤꯡ ꯂꯩꯇꯦ
ꯑꯣ ꯅꯣꯡ ꯇꯥꯕꯗꯗꯤ ꯑꯩꯅꯦ ꯊꯟꯕ꯭ꯔꯥ ꯍꯥꯏꯕ
ꯑꯥ ꯏꯁꯤꯡ ꯂꯩꯇꯦ ꯅꯥꯄꯤ ꯉꯥꯛꯇ ꯍꯧꯔꯒ ꯂꯩꯔꯦ ꯑꯗꯨꯔꯣꯝꯗ ꯃꯤ ꯀꯅꯥꯁꯨ ꯆꯠꯇ꯭ꯔꯦ
ꯂꯤꯜ ꯂꯤꯜ ꯂꯩꯌꯦ ꯍꯥꯏꯕꯒꯤ
ꯀꯔꯤ ꯂꯩ ꯍꯥꯏꯕ꯭ꯔꯥ ꯀꯔꯝꯕ ꯂꯤꯟꯅꯣ
ꯑꯣꯕ꯭ꯔꯥ ꯂꯩ ꯍꯥꯏꯅꯦ ꯆꯨꯝꯕ꯭ꯔꯥ ꯂꯥꯛꯑꯝꯕ꯭ꯔꯥ ꯈꯪꯗꯦ ꯃꯣꯏꯅ ꯑꯗꯨꯝ ꯍꯥꯏꯕ
ꯑꯥ
ꯅꯍꯥꯟꯁꯨ ꯌꯦꯟꯒꯤ ꯃꯔꯨꯝ ꯄꯣꯛꯄꯗꯣ
ꯎꯝ
ꯂꯣꯏꯅ ꯆꯠꯊꯣꯛꯄꯤꯒꯦ ꯍꯥꯏꯔꯒ ꯍꯥꯠꯇꯣꯛꯑꯦꯕ ꯑꯃ
ꯑꯣ ꯍꯣꯏ
ꯑꯗꯨꯒꯤ ꯑꯗꯨꯔꯣꯝ ꯆꯛꯅꯨ ꯍꯥꯏꯕꯩ ꯆꯠꯇ꯭ꯔꯦ ꯃꯩꯔꯦꯟ ꯊꯥꯕꯤꯕꯁꯨ ꯄꯦꯡꯕꯤꯗ꯭ꯔꯦ ꯅꯥꯄꯤ
ꯏꯁꯤꯡ ꯏꯁꯤꯡ ꯎꯝ ꯏꯁꯤꯡ ꯍꯥꯎꯕꯗꯤ ꯅꯨꯡꯉꯥꯏꯇꯦꯗ ꯑꯩꯁꯨ ꯍꯥꯏꯕꯅꯦ ꯅꯣꯏꯅ ꯐꯨꯝꯒꯦ ꯍꯥꯏꯔꯗꯤ ꯂꯣꯏꯅ ꯄꯥꯠ ꯀꯩꯅꯣ ꯂꯩ ꯑꯦ ꯂꯩꯕꯥꯛꯅꯀꯣ
ꯑꯥ
ꯐꯨꯟ ꯐꯨꯜ ꯍꯥꯜꯂꯗꯤ ꯐꯕ ꯑꯗꯨ ꯅꯠꯇ꯭ꯔꯗꯤ
ꯎꯝ ꯐꯨꯟ ꯍꯥꯟꯕꯤꯒꯦ ꯑꯩꯗꯤ ꯍꯥꯏꯌꯦ ꯂꯩꯕꯥꯛꯅ ꯇꯥꯡꯕ
ꯃꯤ ꯆꯍꯤꯒꯤꯗꯤ ꯑꯗꯨꯝ ꯄꯥꯡꯂꯝꯒꯅꯤꯗ
ꯑ ꯅꯍꯥꯟ ꯇ꯭ꯔꯤꯞꯇ ꯆꯥꯃꯔꯤ ꯐꯪꯉꯦ ꯑꯗꯨꯗꯣ ꯂꯩꯕꯥꯛ ꯌꯥꯝꯗꯕ ꯑꯃꯨꯛꯀ ꯇꯔꯤꯞ ꯑꯅꯤ ꯉꯥꯛꯇ ꯂꯧꯔꯒ ꯇꯣꯛꯑꯦ ꯑꯃꯨꯛꯀ
ꯎꯝ ꯎꯝ ꯅꯣꯡ ꯇꯥꯗꯕ ꯃꯇꯝꯗꯅ ꯂꯧꯒꯗꯧꯕꯅꯦ ꯅꯣꯡ ꯇꯥꯕꯗꯤ ꯏꯁꯤꯡꯅ ꯂꯝꯕꯤ ꯀꯛꯄ ꯈꯣꯠꯄ ꯂꯩꯔꯗꯤ ꯂꯩꯕꯥꯛ ꯐꯪꯒꯗꯧꯕ
ꯎꯝ ꯎꯝ
ꯊꯥꯏꯅ ꯁꯤ ꯑꯦ ꯑꯁꯤ ꯃꯣꯏꯅ ꯈꯥꯡꯗꯕ
ꯍꯥꯥ
ꯑꯗꯨꯗꯤ ꯂꯨꯍꯧꯗ꯭ꯔꯦ ꯍꯥꯏ
ꯍꯥꯏꯕꯀꯣ ꯑꯗꯨꯒ
ꯄꯥꯝꯃꯨꯏꯍꯦ ꯃꯣꯏꯗꯤ ꯑꯉꯥꯡ ꯑꯣꯏꯕꯒꯤ ꯑꯉꯥꯡ ꯑꯣꯏꯕꯒꯤ ꯈꯪꯗꯕ ꯑꯣꯏꯔꯝꯒꯅꯤꯅꯦ ꯑꯥꯗ ꯂꯩꯕꯗꯣ ꯎꯝ ꯑꯃꯨꯛ ꯑꯃꯨꯛ ꯐꯥꯎꯅꯕ꯭ꯔꯥ ꯀꯔꯝꯃꯥꯏꯅ ꯇꯧꯕ꯭ꯔꯣ
ꯑꯥꯗ ꯂꯩꯕ ꯍꯥꯏꯕꯗꯤ ꯑꯃ ꯑꯣ ꯃꯔꯛ ꯃꯔꯛꯇ ꯐꯥꯎꯅꯥꯏ ꯑꯩꯈꯣꯏꯗꯤ ꯃꯔꯛ ꯃꯔꯛ ꯌꯥꯝ ꯐꯥꯎꯅꯗꯦꯗ
ꯃꯣꯏ ꯃꯅꯥꯎꯁꯤꯡꯗꯤ
ꯎꯝ ꯎꯝ ꯃꯣꯏꯗꯤ ꯐꯥꯎꯅꯩ
ꯀꯔꯤꯒꯤ ꯐꯥꯎꯅꯗꯕꯔꯣ꯫
ꯐꯣꯟ ꯇꯧꯔꯛꯂꯁꯨ ꯊꯕꯛ ꯆꯤꯜꯂꯦ ꯊꯕꯛ ꯆꯤꯜꯂꯦ ꯍꯥꯏꯕ꯫
ꯀꯔꯤ ꯀꯔꯤꯁꯨ ꯊꯥꯔꯛꯇꯦ ꯅꯣꯢꯒꯤꯗꯤ꯫
ꯎꯝ
ꯅꯪꯉꯣꯟꯗ ꯅꯨꯡꯁꯤꯕ꯭ꯔꯣ ꯅꯠꯇꯅ ꯅꯨꯡꯁꯤꯗꯕ꯭ꯔꯣ꯫
ꯊꯥꯔꯛ ꯊꯥꯔꯛꯇ꯭ꯔꯁꯨ ꯌꯥꯅꯤꯡꯉꯥꯏ ꯇꯧ
ꯎꯝ ꯑꯩꯅ ꯅꯤꯒꯅꯨ ꯍꯥꯏꯕꯅꯦ ꯄꯩꯁꯥ ꯅꯤꯒꯅꯤ ꯍꯥꯏ ꯒꯤꯔꯥ ꯈꯪꯗꯦꯅꯦ ꯃꯥꯗꯣ ꯊꯕꯛ ꯈꯤꯇꯪ ꯈꯤꯇꯪ ꯐꯣꯟ ꯇꯧꯔꯗꯤ ꯊꯕꯛ ꯆꯤꯜꯂꯤ ꯊꯕꯛ ꯆꯤꯜꯂꯤ ꯍꯥꯏꯕ꯫
ꯑꯣ ꯊꯕꯛ ꯇꯧꯗꯕ ꯃꯈꯩꯗꯣ ꯑꯃꯨꯛ ꯂꯩꯔꯤ ꯍꯥꯏꯕ꯭ꯔꯥ
ꯂꯩꯇ꯭ꯔꯦ꯫ ꯂꯣꯏꯅ ꯆꯠꯈ꯭ꯔꯦ ꯍꯥꯏ ꯃꯁꯥ ꯃꯁꯥꯒꯤ ꯊꯕꯛ ꯊꯤꯔꯒ ꯆꯠꯈ꯭ꯔꯦ ꯍꯥꯏ
ꯐꯪꯈ꯭ꯔꯕ꯭ꯔꯥ
ꯐꯕ ꯃꯥꯜꯂꯦ ꯍꯣꯏ ꯃꯣꯏ ꯍꯣꯇꯦꯜ ꯒꯤ ꯐꯪꯕ ꯃꯥꯜꯂꯦ ꯍꯣꯇꯦꯜ ꯊꯕꯛꯇ ꯁꯨꯅꯤꯉꯥꯏ ꯆꯠꯂꯝꯂꯒꯦ ꯀꯩꯁꯨ ꯍꯥꯏꯔꯝꯗꯦ ꯍꯥꯏꯌꯦ ꯁꯤ ꯃꯃꯥ ꯇꯣꯟꯒꯤ ꯃꯆꯥ ꯈꯣꯏꯅꯦꯕ ꯆꯠꯂꯒꯦ ꯁꯨ ꯍꯥꯏꯁꯨ ꯍꯥꯏꯔꯝꯗꯦ ꯍꯥꯏ ꯃꯥ ꯊꯕꯛ ꯆꯠꯄ ꯃꯅꯤꯡꯗꯒꯤ ꯑꯗꯨꯝ ꯃꯣꯏꯁꯦ ꯆꯦꯟꯈ꯭ꯔꯕ
ꯑꯣ ꯑꯗꯨ ꯑꯥꯗ ꯂꯝꯃꯦ ꯂꯩꯕꯗꯣ ꯍꯅꯨꯕꯗꯣ ꯑꯃꯨꯛ ꯂꯧꯒꯗ꯭ꯔꯥ ꯂꯧꯔꯣꯏꯗ꯭ꯔꯣ꯫
ꯈꯪꯗꯦꯅꯦ ꯃꯣꯏ ꯃꯤ ꯊꯣꯛꯃꯤꯟꯅꯒꯗꯕ ꯃꯤ ꯊꯤꯔꯒ ꯂꯩꯌꯦ ꯍꯥꯏ ꯑꯩꯅ ꯍꯪꯕ ꯃꯇꯝꯗ꯫
ꯑꯥ
ꯑꯗꯨꯗꯒꯤ ꯑꯗꯨ ꯃꯕꯣꯡꯅ ꯐꯣꯟ ꯇꯧꯔꯛꯇꯦ ꯍꯥꯏꯔꯒ ꯁꯥꯎꯋꯦ ꯍꯥꯏꯔꯒ ꯂꯩꯅꯦ꯫
ꯑꯥ
ꯃꯣꯏꯗꯤ ꯃꯄꯥꯟꯂꯣꯝꯅ ꯑꯣꯏꯕꯒꯤ ꯅꯝꯕꯔꯗ ꯑꯩꯈꯣꯏ ꯆꯠ ꯆꯠꯀꯗꯕ ꯌꯥꯗꯕꯀꯣ꯫
ꯎꯝ
ꯑꯗꯨꯒꯤ ꯐꯦꯁꯕꯨꯛꯇ ꯉꯥꯛꯇ ꯐꯣꯟ ꯇꯧꯕꯅꯦꯕ
ꯑꯗꯨꯗꯤ ꯀꯅꯥꯅ ꯇꯧꯒꯅꯤ ꯑꯗꯨꯅ
ꯃꯣꯏ ꯎꯝ ꯃꯤ ꯁꯤ ꯐꯦꯁꯕꯨꯛꯗ ꯐ꯭ꯔꯦꯟ ꯀ꯭ꯋꯦꯁ ꯊꯥꯟꯅꯔꯒ ꯐꯥꯎꯅꯕꯅꯦꯕ꯫
ꯎꯝ꯫
ꯃꯣꯏ ꯑꯣꯟꯂꯥꯏꯟ ꯂꯩꯇ꯭ꯥꯔꯗꯤ ꯐꯪꯉꯔꯣꯏ ꯑꯗꯨꯃꯥꯏꯅ ꯐꯣꯟ ꯅꯝꯕꯔ ꯂꯩꯅꯗꯕꯅꯤꯅ ꯐꯔꯛ ꯇꯥꯕ꯫
ꯎꯝ
ꯃꯆꯥꯈꯣꯏ ꯐꯣꯟ ꯇꯧꯔꯛꯇꯦ ꯍꯥꯏꯔꯒ ꯁꯥꯎꯔꯒ ꯂꯩꯌꯦ ꯍꯥꯏꯔ ꯃꯅꯥꯎꯅꯨꯄꯤ ꯇꯝꯕ ꯑꯩꯉꯣꯟꯗ꯫ ꯁꯥꯎꯔꯒ ꯂꯩꯌꯦ ꯍꯥꯏ ꯃꯣꯏ ꯐꯣꯟ ꯇꯧꯔꯛꯇꯦ ꯍꯥꯏꯕꯒꯤ ꯍꯥꯏꯕ꯫
ꯑꯗꯣ ꯇꯧꯔꯛꯅꯤꯉꯥꯏꯗꯤ ꯇꯧꯑꯣꯗꯅ꯫
ꯈꯪꯗꯦꯗ ꯃꯣꯏꯁꯨ ꯑꯗꯨꯝ ꯇꯨꯃꯤꯟꯅ ꯂꯩ
ꯃꯆꯥ ꯍꯥꯏꯕꯗꯤ ꯅꯨꯄꯤ ꯅꯠꯇ꯭ꯔꯒ ꯅꯨꯄꯥꯅ ꯗꯥꯏ ꯑꯣꯏꯒꯗꯧꯕꯅꯤ
ꯎꯝ ꯃꯥꯒꯤ ꯅꯨꯄꯥꯁꯨ ꯂꯩꯇꯕ ꯑꯟ ꯃꯣꯏꯒꯤ ꯅꯨꯄꯥꯗꯣ꯫ ꯃꯤꯂꯝꯗ ꯂꯩꯕ ꯆꯠꯈ꯭ꯔꯦꯕ꯫꯫ ꯑꯗꯨꯐꯥꯎ ꯄꯥꯎ ꯐꯥꯎꯅꯗꯦꯕ ꯑꯁꯤꯒ ꯑꯁꯤꯈꯣꯏꯒ꯫
ꯎꯝ꯫
ꯃꯣꯏꯒꯤ ꯃꯥꯒꯤ ꯅꯨꯄꯤꯗꯣ꯫
ꯎꯝ꯫
ꯃꯤꯒꯤ ꯄꯩꯁꯥ ꯇꯣꯟꯃꯟꯕꯒꯤ ꯁꯤꯗ ꯂꯩꯕ ꯌꯥꯗꯕꯒꯤ ꯆꯠꯄꯅꯤ ꯍꯥꯏ꯫ ꯏꯃꯥꯏ ꯏ ꯃꯣꯏ ꯫ ꯃꯁꯛ ꯐꯖꯅ ꯈꯪ ꯈꯪꯂꯝꯃꯣꯏꯗ ꯐꯣꯇꯣꯗ ꯇ ꯎꯑꯦ ꯑꯩꯁꯨ ꯐꯣꯟ ꯅꯝꯕꯔ ꯐꯥꯎ ꯂꯩꯅꯗꯦ ꯅꯣꯏ꯫ ꯁꯤ ꯃꯌꯥꯝꯕꯗꯤ ꯂꯩꯌꯦ ꯃꯣꯏ ꯐꯣꯟ ꯂꯩꯅꯥꯔꯒ ꯋꯥꯔꯤ ꯁꯥꯟꯅꯔꯒ ꯇꯧꯔꯝꯗꯦꯕ ꯅꯨꯡꯉꯥꯏꯅ ꯂꯩꯕ꯭ꯔꯣ ꯈꯣꯠꯄ꯭ꯔꯥ ꯍꯥꯏꯕꯁꯨ ꯍꯪꯗꯦ꯫
ꯑꯗꯣꯏꯁꯨ ꯂꯧꯔꯛꯇ꯭ꯔꯁꯨ ꯐꯥꯎꯅꯔꯗꯤ ꯅꯨꯡꯉꯥꯏꯗꯅ꯫
ꯑꯥ꯫
ꯑꯔꯥꯞꯄꯗꯤ꯫ ꯂꯣꯟ ꯈꯪꯕꯅ ꯇꯧꯒꯗꯧꯕꯅꯤꯅꯦ ꯑꯗꯨꯗꯤ꯫
ꯑ꯫
ꯃꯥꯁꯨ ꯆꯍꯤꯅꯦ ꯀꯔꯤ ꯍꯥꯏꯒꯅꯤ ꯆꯍꯤꯅꯤ ꯒ꯭ꯌꯥꯟ ꯇꯥꯔꯒ ꯆꯥꯏꯔꯛꯑꯗꯤ꯫ ꯀꯔꯝ ꯍꯥꯏꯅ ꯂꯣꯟꯕꯨ ꯀꯥꯎꯒꯗꯔꯅꯦ꯫
ꯈꯪꯗꯦꯅꯦ꯫ ꯒꯤꯌꯟ ꯇꯅ ꯎꯝ꯫ ꯊꯥꯖꯗꯦꯅꯦ ꯑꯩꯁꯨ ꯑꯗꯨꯒꯤ ꯃꯣꯏꯗꯤ꯫
ꯑꯁꯦꯡꯕ ꯃꯤ ꯅꯠꯇ ꯑꯁꯦꯡꯕ ꯃꯤ ꯑꯣꯏꯕ ꯖꯥꯠꯂꯥ ꯍꯥꯏꯅ꯫
ꯎꯝ꯫
ꯃꯣꯏꯗ ꯊꯥꯏꯅ ꯄꯩꯁꯥ ꯇꯥꯅꯤꯡꯉꯥꯏ ꯆꯠꯂꯦ ꯍꯥꯏꯌꯦ꯫
ꯑꯥ꯫
ꯆꯠꯄ ꯃꯇꯝꯗ ꯗꯥꯏꯃꯟ ꯐꯪꯉꯦ ꯍꯥꯏꯌꯦ꯫
ꯑꯥ꯫
ꯃꯇꯩ ꯃꯅꯥꯎ ꯑꯃ ꯑꯅꯤꯒ ꯆꯠꯂꯦ ꯍꯥꯏ ꯃꯣꯏ ꯑꯍꯨꯝꯗꯣ꯫
ꯎꯝ꯫
ꯆꯠꯂꯀꯥꯟꯗ ꯃꯥꯒꯤ ꯅꯨꯄꯥꯗꯣ ꯁꯤꯈ꯭ꯔꯕ ꯑꯗꯣ꯫ ꯃꯉꯣꯟꯗ ꯀꯊꯔ